ꯇꯥꯕꯔꯣ ꯕꯥꯏ
ꯑꯧ ꯇꯥꯏꯌꯦ
ꯑ ꯑꯩꯈꯣꯏ ꯑꯦꯛꯖꯥꯝꯗꯨ ꯗꯦꯠ ꯀꯌꯥꯗꯩ ꯇꯧꯅꯤ ꯍꯥꯏꯒꯦ
ꯑꯦꯛꯖꯥꯝꯗꯣ ꯗꯦꯠ
ꯈꯪꯗ꯭ꯔꯤ ꯐꯤꯐꯇꯤꯟ ꯑꯗꯥꯏ ꯈꯔ ꯂꯩꯔꯒꯗꯤ ꯇꯧꯒꯦꯗꯤ ꯍꯥꯏꯔꯦꯛꯑꯅꯤ ꯅꯣꯇꯤꯁꯀꯗꯤ ꯊꯣꯛꯇ꯭ꯔꯤꯕꯅꯤ
ꯎꯝ ꯑꯩꯗꯤ ꯑꯃꯨꯛ ꯑꯦꯛꯖꯥꯝ ꯇꯧꯅꯔꯅꯤ ꯍꯥꯏꯕꯗꯨꯗ ꯅꯪꯅ ꯈꯔ ꯀꯥꯒꯟꯕꯅꯤꯅ ꯋꯥ ꯍꯪꯂꯛꯏꯅꯤ
ꯑꯗꯨꯐꯥꯎꯗꯤ ꯍꯥꯏꯗ꯭ꯔꯤꯕꯅꯦ ꯑꯗꯨꯝ ꯈꯂꯩꯔꯒꯗꯤ ꯍꯥꯏꯔꯛꯄꯁꯨ ꯌꯥꯏ
ꯎꯝ ꯑꯗꯣ ꯑꯈꯣꯏ ꯑꯦꯁꯥꯏꯟꯃꯦꯟ ꯅꯨꯡ ꯄꯤꯕ ꯈꯣꯠꯄꯒꯗꯤ ꯇꯧꯔꯕꯣ
ꯑꯦꯁꯥꯏꯟꯃꯦꯟꯗꯤ ꯄꯤꯗ꯭ꯔꯤꯕꯅꯦ ꯈꯂꯩꯔ ꯄꯤꯔꯛꯑꯅꯤꯗꯤ ꯍꯥꯏꯕꯅꯦ ꯍꯧꯖꯤꯛꯐꯥꯎꯒꯤ ꯑꯣꯏꯅꯗꯤ ꯄꯤꯗ꯭ꯔꯤ
ꯎꯝ ꯑꯗꯣ ꯑꯦꯁꯥꯏꯟꯃꯦꯟ ꯄꯤꯔꯗꯤ ꯑꯩꯉꯣꯟꯗ ꯈꯔ ꯍꯥꯏꯕꯤꯔꯛꯎꯀꯣ
ꯑꯧ ꯍꯥꯏꯕꯤꯔꯛ
ꯎꯝ ꯅꯪ ꯑꯗꯣꯝ ꯀ꯭ꯂꯥꯁ ꯅꯨꯡꯇꯤꯒꯤ ꯆꯠꯄ꯭ꯔꯣ
ꯀ꯭ꯂꯥꯁ ꯁꯦ ꯅꯨꯡꯇꯤꯒꯤ ꯄꯥꯎꯇꯤ ꯆꯠꯇꯦ ꯅꯣꯡ ꯐꯥꯗꯣꯛ ꯑꯃꯨꯃꯨꯛ ꯀꯗꯤ ꯆꯠꯂꯦ
ꯎꯝ ꯑꯗꯣ ꯆꯦꯞꯇꯔ ꯀꯌꯥ ꯀꯌꯥ ꯀꯃꯥꯏꯟ ꯀꯌꯥꯝ ꯇꯥꯛꯊꯕ ꯈꯣꯠꯊꯕ ꯇꯧꯔꯒꯦ
ꯆꯦꯞꯇꯔꯕꯨꯗꯤ ꯑꯗꯨꯝ ꯑꯅꯝꯕꯅ ꯇꯥꯛꯊꯔꯕꯅꯦ ꯑꯗꯨꯝ ꯇꯪꯈꯥꯏꯗꯗꯤ ꯌꯧꯔꯝꯒꯗ꯭ꯔꯥ ꯃꯐꯪꯗꯤ ꯀ꯭ꯂꯥꯁ ꯑꯗꯨꯗ ꯑꯩꯖꯨ ꯆꯥꯡ ꯉꯥꯏ ꯆꯠꯇꯕ
ꯀꯩꯗꯧꯔꯝꯃꯤꯅꯣ
ꯎꯝ ꯂꯩꯔꯝꯃꯤꯅꯤ ꯁꯥꯕꯅꯤꯅ ꯑꯅ ꯀꯦꯅꯣꯝꯃꯒ
ꯑ ꯑꯇꯩ ꯑꯇꯩꯒꯗꯤ ꯇꯧꯗ꯭ꯔꯕꯣ
ꯑꯇꯩ ꯑꯇꯩꯒꯗꯤ ꯇꯧꯗ꯭ꯔꯦ ꯑꯗꯨꯝ ꯌꯨꯝꯗ ꯑꯗꯨꯝ ꯂꯩꯔꯦ
ꯎꯝ ꯑꯪꯉꯥ ꯑꯌꯦꯛꯀꯗꯤ ꯌꯥꯎꯗꯦꯀꯣ
ꯑꯅꯥ ꯑꯌꯦꯛꯀꯗꯤ ꯌꯥꯎꯗꯦ ꯑꯗꯨꯝ ꯅꯨꯡꯉꯥꯏꯔꯤ ꯀꯩꯗꯧꯔꯦ ꯅꯪꯗꯤ ꯁ꯭ꯀꯨꯜ
ꯇꯥꯕ꯭ꯔꯣ
ꯇꯥꯏꯌꯦ ꯇꯥꯏ
ꯎꯝ
ꯍꯥ
ꯀꯩꯝ ꯍꯥꯏꯔꯛꯇꯕꯗꯨꯗ ꯀꯩꯗꯧꯔꯖꯥꯅꯣꯅ ꯈꯜꯂꯤꯅꯦꯕ
ꯑꯣ ꯃꯤ ꯆꯪꯉꯛꯄ ꯃꯥꯟꯕ ꯑꯗꯨꯏꯅꯦ
ꯎꯝ ꯑꯩꯗꯤ ꯅꯪ ꯀꯣꯂꯦꯖꯀ ꯆꯠꯀꯟꯕꯅꯤꯅ ꯑꯦꯛꯖꯥꯝꯒꯤ ꯂꯥꯔꯛꯀ ꯃꯌꯥꯝ ꯄꯥꯔꯝꯃ ꯆꯠꯈꯜꯂꯤꯅꯦ
ꯂꯥꯏꯔꯤꯛꯀꯤꯗꯤ ꯀꯩꯁꯨ ꯄꯥꯗꯦ ꯑꯦꯛꯖꯥꯝ ꯃꯌꯥꯗ ꯍꯥꯏꯐꯦꯠ ꯄꯥꯕꯗꯣ ꯃꯉꯥꯏ
ꯎꯝ ꯑꯗꯣ ꯅꯣꯏ ꯀꯣꯂꯦꯖ ꯆꯠꯂꯗꯤ ꯁꯔ ꯍꯣꯏꯗ ꯑꯦꯛꯖꯥꯝꯒꯤ ꯏꯝꯄꯣꯔꯇꯦꯟ ꯈꯔ ꯍꯪꯉꯨꯗꯅ
ꯎꯝ ꯑꯗꯨꯕꯨꯗꯤ ꯍꯪꯉꯛꯀꯦ ꯑꯗꯣ ꯑꯦꯛꯖꯥꯝꯒꯤ ꯐꯖꯅ ꯅꯣꯇꯤꯁ ꯊꯣꯛꯇ꯭ꯔꯤꯕꯅꯤꯅ ꯍꯪꯕꯗꯣ ꯅꯨꯡꯉꯥꯏꯇꯦ
ꯑꯗꯨꯕꯨꯗꯤ ꯑꯃꯨꯛ ꯆꯨꯝ ꯑꯗꯣ ꯊꯣꯛꯂꯛꯑꯀꯥꯟꯗ ꯍꯥꯏꯐꯦꯠ ꯍꯪꯖꯜꯂꯣꯟ
ꯎꯝ ꯗꯨꯕꯨꯗꯤ ꯍꯪꯖꯟ
ꯑ ꯁꯥꯔ ꯀꯩꯅꯣꯗꯣ ꯑꯗꯨꯗꯣ ꯃꯥꯗꯤ ꯀꯣꯏꯁꯟ ꯁꯦꯝꯕ ꯌꯧꯒꯟꯕꯅꯦꯕ ꯑꯗꯨꯅ ꯃꯥꯗꯤ ꯈꯪꯉꯝꯅꯤꯕ ꯃꯌꯥꯝ
ꯑꯣ ꯑꯗꯨ ꯅꯣꯏ ꯁꯥꯏꯗꯣ ꯀꯨꯏꯗꯤ ꯀꯨꯏꯔꯦ ꯊꯦꯡꯅꯒꯤꯗꯕ
ꯀꯩꯅꯣ ꯃꯥ ꯀ꯭ꯂꯥꯁ ꯅꯨꯡ ꯇꯥꯛꯇ꯭ꯔꯕꯣ
ꯂꯤꯄ ꯂꯧꯋꯦ ꯐꯩ ꯇꯥꯏꯅ ꯇꯥꯏ
ꯎꯝ ꯀꯩꯗꯧꯕꯩ ꯑꯣꯏꯔꯖꯥꯅꯣ
ꯈꯪꯗꯦ ꯃꯣꯏ ꯐꯦꯃꯤꯂꯤ ꯄ꯭ꯔꯣꯕ꯭ꯂꯦꯝꯒꯨꯝꯕꯒ ꯂꯩꯔꯝꯒꯗ꯭ꯔ
ꯎꯝ ꯎꯝ ꯑꯩꯗꯤ ꯃꯥꯖꯦ ꯀꯣꯏꯁꯟ ꯁꯦꯝꯕ ꯌꯧꯒꯟꯕꯅꯤꯅ ꯍꯥꯏ ꯑꯉꯥꯡꯅꯦ ꯍꯪꯉꯣ ꯍꯥꯏꯒꯦ ꯇꯧꯅꯦ
ꯑꯗꯨꯕꯨꯗꯤ ꯑꯩꯈꯣꯏꯁꯨ ꯊꯤꯅꯔꯝꯕꯅꯦ ꯗꯣꯛꯇꯔꯗ ꯂꯤꯞꯇ ꯂꯩ ꯍꯥꯏꯕꯗꯨ ꯇꯣꯅ
ꯎꯝ ꯉꯁꯤꯗꯤ ꯀꯩ ꯏꯟꯖꯥꯡ ꯆꯥꯔꯕ
ꯉꯁꯤꯗꯤ ꯌꯦꯟ ꯊꯣꯡꯕ ꯆꯥꯔꯦ
ꯎꯝ ꯎꯝ ꯅꯪꯁꯨ ꯋꯥꯔꯤ ꯈꯔ ꯍꯧꯔꯛꯎꯗꯅ ꯑꯩꯅꯗ ꯁꯨꯝ ꯍꯥꯏꯔ
ꯅꯪꯗꯤ ꯀꯩꯗꯧꯒꯔꯦ ꯀꯣꯂꯦꯁ ꯂꯥꯛꯇꯔꯗꯤ
ꯑꯩ ꯁꯨꯝ ꯊꯕꯛ ꯅꯨꯡ ꯆꯠꯄ ꯑꯗꯨꯅꯅꯤꯗ
ꯅꯣꯡ ꯐꯗꯣꯛꯁꯨ ꯂꯥꯛꯀꯗꯕꯅꯤ
ꯑꯩꯁꯨ ꯂꯥꯛꯀꯦꯗꯤ ꯈꯟꯕꯅꯦ ꯁꯪꯗꯕꯁꯤꯗꯅꯦ
ꯁꯨꯝ ꯂꯦꯞꯄꯛꯑꯗꯤ ꯅꯨꯡꯉꯥꯏꯇꯦꯗꯅ
ꯎꯝ ꯍꯣꯏ ꯑꯗꯨꯕꯨꯗꯤ ꯃꯃꯥꯡ ꯀꯝꯄ꯭ꯌꯨꯇꯔ ꯇꯝꯕ ꯆꯠꯅꯤ ꯀꯥꯏ ꯇꯧꯕꯗꯨꯗꯤ ꯆꯠꯇ꯭ꯔꯕꯣ
ꯎꯝ ꯑꯗꯨ ꯆꯠꯅꯕꯗꯤ ꯍꯥꯏꯅꯈꯤꯕꯗꯣ ꯆꯠꯇꯤ ꯆꯠꯇ꯭ꯔꯦ
ꯎꯝ ꯑꯗꯨ ꯀꯩꯅꯣ ꯊꯥꯒꯤ ꯀꯣꯔꯁꯂꯣ ꯅꯠꯇ꯭ꯔꯅ ꯆꯍꯤꯒꯤ ꯀꯣꯔꯁꯂꯣ
ꯎꯝ ꯊꯥꯒꯤ ꯍꯥꯟꯅ ꯌꯦꯡꯕꯅꯦ ꯆꯍꯤꯅ ꯀꯣꯟꯅ ꯌꯦꯡꯉꯄ
ꯎꯝ ꯍꯣꯏ ꯑꯍꯥꯟꯕꯒꯤ ꯃꯣꯏ ꯀꯩꯅꯣ ꯁꯤꯛꯁ ꯃꯟꯠꯀꯤ ꯀꯣꯔꯁ ꯑꯃꯗꯤ ꯂꯩꯕꯅꯦ ꯑꯗꯨ ꯍꯥꯟꯅ ꯇꯧꯁꯟꯕꯗꯤ ꯌꯥꯏ ꯌꯕꯅꯦ
ꯑ ꯑꯗꯨ ꯍꯥꯟꯅ ꯇꯧꯁꯤꯜꯂꯒꯦꯅ ꯐꯣꯝ ꯃꯦꯟꯖꯤꯟꯒꯦꯅ ꯇꯧꯔꯤ
ꯑꯗꯨ ꯐꯣꯝꯒꯤ ꯄꯩꯁꯥ ꯅꯨꯡꯗꯤ ꯀꯌꯥ ꯀꯌꯥ ꯑꯣꯏꯅꯒꯦ
ꯐꯣꯝ ꯑꯃꯗꯗꯤ ꯆꯅꯤ ꯆꯍꯨꯝ ꯑꯗꯥꯏꯗꯗꯤ ꯂꯩꯔꯃꯗꯧ ꯃꯥꯜꯂꯦ ꯈꯪꯗꯦ ꯀꯥꯎꯔꯦ
ꯑꯩꯁꯨ ꯍꯥꯏꯐꯦꯠ ꯇꯝꯁꯤꯟꯁꯤꯔꯥꯅ ꯈꯜꯂꯤꯕꯅꯤ ꯑꯗꯨꯏꯅꯦ
ꯇꯝꯖꯤꯜꯂꯣ ꯍꯥꯌꯦꯡꯋꯥꯏ ꯀꯅꯥ ꯀꯅ ꯒꯅꯤ
ꯎꯝ ꯑꯗꯣ ꯅꯪꯒꯤꯗꯤ ꯐꯣꯝ ꯄꯤꯈ꯭ꯔꯕꯣ
ꯄꯤꯗ꯭ꯔꯤ
ꯎꯝ ꯑꯗꯨ ꯃꯣꯏ ꯂꯥꯁꯠ ꯗꯦꯠ ꯀꯔꯝ ꯀꯥꯟꯗꯅꯤꯒ ꯍꯥꯏꯒꯦ
ꯂꯥꯁꯠ ꯗꯦꯠꯄꯨꯗꯤ ꯅꯦꯛꯁ ꯃꯟꯠꯒꯤ ꯗꯦꯠ ꯐꯥꯏꯞꯇ ꯍꯥꯏ
ꯎꯝ ꯑꯗꯨꯗꯤ ꯋꯥꯠꯂꯤꯅꯦ
ꯎꯝ ꯋꯥꯠꯂꯤ
ꯅꯪ ꯐꯣꯝ ꯃꯦꯟꯕ ꯂꯣꯏꯔꯕ
ꯐꯣꯝ ꯐꯥꯎꯗꯤ ꯃꯦꯟꯗ꯭ꯔꯦꯗ ꯋꯥꯠꯂꯤꯅꯤꯅ ꯈꯔꯥ ꯂꯩꯔꯥ ꯃꯦꯟꯒꯦ
ꯎꯝ ꯑꯩꯗꯤ ꯑꯥ ꯅꯪ ꯐꯣꯝꯗꯣ ꯃꯦꯟꯕ ꯂꯣꯏꯔꯗꯤ ꯁꯝꯃꯤꯠ ꯇꯧꯕ ꯆꯠꯄꯗꯨ ꯑꯗꯨꯗꯩꯗꯨꯗ ꯑꯩꯒꯤꯁꯨ ꯑꯝꯇ ꯂꯧꯕꯤꯔꯛꯄ ꯌꯥꯒꯗ꯭ꯔꯅ ꯍꯥꯏꯒꯦ ꯇꯧꯕꯅꯦꯗ
ꯑꯣ ꯈꯔꯥ ꯂꯩꯔꯥꯒꯕꯨꯗꯤ ꯃꯦꯟꯅꯤ
ꯎꯝ ꯑꯗꯣ ꯐꯣꯝꯒꯤ ꯄꯩꯁꯥꯗꯣ ꯇꯨ ꯍꯟꯗ꯭ꯔꯦꯠ ꯊ꯭ꯔꯤ ꯍꯟꯗ꯭ꯔꯦꯠꯔꯥ ꯍꯥꯏꯕꯗꯣ ꯀꯔꯝꯕ ꯑꯣꯏꯗꯣꯏꯅꯣ ꯍꯥꯏꯐꯦꯠ ꯌꯦꯡꯒꯦꯔꯥ ꯅꯪ
ꯑ ꯍꯧꯖꯤꯛꯄꯣ ꯍꯌꯦꯡ ꯌꯦꯡꯕꯤꯔꯛꯑꯒꯦꯅꯦ ꯉꯁꯤꯗꯤ ꯑꯩꯗꯤ ꯌꯨꯝꯗ ꯂꯩꯇꯕꯅꯦ ꯐꯔꯛ ꯇꯥꯔꯅꯤ
ꯎꯝ ꯀꯥꯏꯗ ꯂꯩꯔꯤꯅꯣ
ꯑꯩꯁꯦ ꯑꯩꯈꯣꯏ ꯃꯥꯕꯣꯛ ꯑꯃꯒꯤꯗ ꯂꯩ
ꯑꯣ ꯆꯨꯝꯅ ꯂꯩꯕ꯭ꯔꯣ ꯅꯠꯇ꯭ꯔꯅ ꯀꯔꯤ ꯂꯩꯒꯦ
ꯁꯨꯝ ꯃꯤ ꯑꯅꯥ ꯑꯌꯦꯛ ꯌꯥꯎꯕꯒ ꯃꯤ ꯂꯩꯖꯗꯕꯒꯤ ꯁꯨꯝ ꯂꯩꯔꯤꯕ
ꯎꯝ ꯀꯅꯥ ꯅꯥꯕ ꯌꯥꯎꯔꯒꯦ
ꯑꯅꯥꯕꯕꯨꯗꯤ ꯌꯥꯎꯗꯦꯗ
ꯎꯝ ꯀꯥꯡ ꯀꯣꯏꯕ ꯆꯠꯂꯣꯏꯗ꯭ꯔꯣ ꯅꯪꯗꯤ
ꯍꯥ
ꯀꯥꯡ ꯀꯣꯏꯕ ꯆꯠꯂꯣꯏꯗ꯭ꯔꯥꯕ
ꯎꯝ ꯎꯝ ꯆꯠꯄ ꯌꯥꯏ
ꯎꯝ ꯑꯥ ꯊꯝꯕꯥꯜ ꯌꯦꯡꯕ ꯆꯠꯂꯨꯁꯤꯔꯣ
ꯆꯠꯄ ꯌꯥꯕꯖꯥꯠꯅꯤ ꯃꯌꯥꯝꯁ ꯎꯔꯒ ꯆꯠꯅꯤꯡꯉꯤꯀꯣ
ꯎꯝ ꯑꯩꯈꯣꯏ ꯀꯥꯡꯕꯨꯁꯤꯅ ꯅꯣꯡꯃꯗ ꯄꯨꯜꯂꯞ ꯄꯨꯟꯕ ꯌꯥꯕ ꯑꯣꯏꯔꯗꯤ ꯆꯠꯂꯨꯗꯤ ꯌꯥꯕꯅꯤ
ꯃꯥꯅꯤ ꯑꯃꯅ ꯁꯟꯅꯤꯒ ꯑꯃꯅ ꯁꯟꯗꯦꯒꯅ ꯑꯗꯨꯝ ꯇꯧꯅꯔ ꯂꯩꯔꯕꯅꯤ
ꯎꯝ ꯄꯨꯂꯞ ꯁꯪꯕ ꯑꯣꯏꯗꯤ ꯅꯣꯡ ꯐꯥꯗꯣꯛ ꯄꯨꯟꯕꯗꯤ ꯌꯥꯕꯅꯤ
ꯑꯥꯎ ꯅꯣꯡꯃ ꯁꯟꯗꯣꯛꯅꯁꯦ ꯍꯥꯏꯅꯕꯗꯤ ꯌꯥꯔꯕꯅꯤ ꯇꯧꯏꯁꯦ
ꯎꯝ ꯀꯣꯂꯦꯖ ꯂꯣꯏꯅꯈꯤꯕꯈꯤꯕꯗꯒꯤ ꯀꯣꯂꯦꯖꯁꯦ ꯇꯨꯌꯦꯜꯕ ꯂꯣꯏꯅꯈꯤꯕꯗꯒꯤ ꯑꯝꯇ ꯄꯨꯟ ꯐꯪꯗ꯭ꯔꯦ
ꯑꯣ ꯇꯣꯉꯥꯟ ꯇꯣꯉꯥꯟꯒꯤꯕꯒ ꯄꯥꯎ ꯐꯥꯎꯅꯕ ꯋꯥꯒ꯭ꯔꯥꯝꯅꯤ
ꯎꯝ ꯑꯗꯨꯗꯒꯤ ꯃꯣꯏ ꯑꯥ ꯃꯄꯥꯟ ꯂꯝ ꯆꯠꯈꯤꯕ ꯀꯥꯡꯕꯨꯗ ꯁꯨꯇꯤ ꯊꯣꯛꯂꯛ ꯑꯣꯏꯗ꯭ꯔꯤ ꯖꯥꯠꯂꯥ ꯈꯪꯗꯦ ꯃꯣꯏ ꯁꯝꯃꯔ ꯚꯦꯀꯦꯁꯟ ꯊꯥꯅꯤ ꯍꯥꯏ ꯍꯥꯏꯕꯅꯤ
ꯃꯥꯅꯤ ꯃꯣꯏꯃ ꯚꯦꯀꯦꯁꯟ ꯊꯥꯅꯔꯛꯑꯗꯤ ꯁꯨꯝ ꯄꯨꯟꯕ ꯌꯥꯔ
ꯎꯝ ꯅꯣꯡꯇꯪ ꯄꯨꯜꯂꯗꯤ ꯅꯨꯡꯉꯥꯏꯗꯧꯅꯤ ꯎꯒꯤꯗꯕ ꯀꯨꯏꯔꯦ ꯂꯣꯏꯅꯃꯛ ꯅꯣꯏ ꯑꯩꯈꯣꯏꯕꯨꯗꯤ ꯀꯣꯂꯦꯖꯇ ꯊꯦꯡꯅꯕ ꯑꯇꯩ ꯑꯗꯤ ꯁꯨꯛ ꯊꯦꯡꯕꯨ ꯊꯦꯡꯅꯗ꯭ꯔꯦ
ꯃꯥꯅꯤ ꯄꯥꯎ ꯐꯥꯎꯅꯕꯁꯨ ꯋꯥꯔꯦ ꯍꯧꯖꯤꯛꯇꯤ
ꯎꯝ